ꯍꯜꯂꯣ
ꯑ ꯑ ꯀꯩꯁꯤ ꯇ ꯍꯗꯗ ꯅꯪꯗꯤ ꯍꯣꯏ ꯉꯁꯥꯏ ꯆꯥꯊꯣꯛꯑꯒ ꯍꯧꯖꯤꯛ ꯂꯩꯔꯦ ꯅꯪ
ꯀꯩ ꯃꯊ ꯇꯧꯔꯒꯦ ꯉꯁꯤꯕꯣ
ꯑꯩꯈꯣꯏ ꯍꯥꯎꯃꯟꯗꯕꯅꯤꯅ
ꯑꯥ
ꯀꯔꯤꯔꯣꯀ
ꯑꯗꯣ ꯍꯟꯗꯛꯇꯤ ꯀꯃꯥꯏ ꯀꯃꯥꯏꯅ ꯇꯧꯔꯤꯒꯦ ꯊꯕꯛ ꯏꯪꯈꯥꯡ ꯇꯧꯔꯤꯕꯣ
ꯑꯁ ꯀꯩꯁꯨ ꯇꯧꯗ꯭ꯔꯤꯗ
ꯀꯥꯏ ꯂꯩꯔꯤꯒꯦ ꯍꯧꯖꯤꯛꯕꯣ
ꯑꯩꯈꯣꯏ ꯃꯐꯝꯗ ꯂꯩꯌꯦ ꯌꯨꯝꯗ ꯌꯨꯝꯗ ꯂꯩꯏ ꯅꯪꯗꯤ
ꯌꯨꯝꯗ ꯍꯥꯏꯗꯤ
ꯌꯨꯝꯗꯅꯤꯅ
ꯑ ꯑꯔꯥꯞꯄ ꯃꯐꯝꯗ ꯂꯩꯕ꯭ꯔꯥ ꯃꯄꯥ ꯂꯩꯕ꯭ꯔꯥ ꯀꯃꯥꯏ ꯏꯝꯐꯥꯜꯗ ꯂꯩ ꯆꯤꯡꯗ ꯂꯩꯕ꯭ꯔꯥ
ꯆꯤꯡꯗꯅꯤꯗ
ꯑꯆꯥ ꯍꯟꯗꯆ ꯑ ꯑꯩꯈꯣꯏꯗꯤ ꯑꯩꯗꯤ ꯇꯝꯄꯥꯛꯇ ꯂꯩꯌꯦꯗ
ꯋ
ꯑꯁ ꯃꯅꯥꯛ ꯃꯔꯒ ꯊꯗ ꯆꯨꯋꯦ ꯂꯣꯏꯅ ꯀꯩꯅꯣ ꯇꯝꯄꯥꯛꯇꯗꯤ ꯏꯁꯤꯡ ꯌꯥꯝꯅ ꯆꯥꯎꯈ꯭ꯔꯦ ꯆꯤꯡꯗꯗꯤ ꯀꯃꯥꯏ ꯇꯧꯔꯤꯒꯦ
ꯁꯨ ꯅꯣꯡ ꯆꯨꯕꯅ ꯑꯗ ꯍꯟꯗꯛꯁꯦ ꯈꯔ ꯐꯔꯦ
ꯑ ꯏꯪꯕꯗꯤ ꯀꯃꯥꯏꯅ ꯇꯧꯔꯦ
ꯑꯁ ꯉꯁꯤꯗꯤ ꯅꯣꯡꯁꯥ ꯊꯣꯛꯄꯅꯤꯅ ꯁꯥꯕ ꯍꯧꯔꯦ ꯑꯃꯨꯛ
ꯑ ꯅꯨꯃꯤꯠ ꯀꯌꯥꯗꯤ ꯅꯣꯡ ꯆꯨꯕ꯭ꯔꯣ ꯁꯣꯝꯅ
ꯑꯁ ꯀꯨꯏꯅ ꯆꯨꯏꯗ ꯊꯥ ꯑꯃꯒꯨꯝꯕꯗꯤ ꯁꯨꯔꯝꯃꯅꯤ
ꯑꯠꯆꯥ ꯊꯥ ꯑꯃ ꯅꯣꯡ ꯆꯣꯡꯕ ꯐꯥꯒꯤꯗꯤ ꯅꯠꯇꯦꯍꯦ ꯂꯤꯁꯤꯡꯗꯤ ꯌꯥꯝꯃꯕꯅꯦ ꯑꯗꯨꯗꯤ
ꯍꯣꯏ ꯅꯍꯥꯟꯗꯤ ꯏꯁꯤꯡ ꯍꯥꯏꯕꯗꯤ ꯅꯣꯡ ꯆꯨꯃꯟꯕꯒꯤ ꯂꯦꯟꯁ꯭ꯂꯥꯏꯠꯒꯨꯝꯕꯗꯨ
ꯑꯁ ꯕꯔꯥꯅꯤ ꯑꯗꯨꯗꯤ ꯍꯣꯏ ꯇꯃꯦꯦꯟ ꯅꯨꯡꯅ ꯂꯩꯕꯁꯤꯡꯁꯦ ꯂꯦꯟꯁ꯭ꯂꯥꯏꯠ
ꯍꯣꯏꯅꯦ ꯍꯣꯏꯅꯦ
ꯆꯦꯛꯁꯤꯟ ꯂꯩꯣ
ꯑꯁ ꯑꯍꯥꯎꯕ ꯉꯥꯛꯇ ꯆꯥꯔꯦ
ꯑꯗꯣ ꯑꯩ ꯑꯩ ꯇꯥꯕꯗꯗꯤ ꯇꯃꯦꯡꯂꯣꯡꯁꯦ ꯏꯪꯁꯨ ꯏꯪꯕꯒꯤ ꯆꯥꯕ ꯊꯛꯄꯁꯨ ꯌꯥꯝ ꯂꯧꯈꯠꯄꯩ ꯅꯨꯡꯉꯥꯏ ꯍꯥꯏꯅ ꯇꯥꯏꯅꯦ ꯑꯩꯈꯣꯏ ꯇꯝꯄꯥꯛ ꯑꯩꯈꯣꯏ ꯇꯝꯄꯥꯛꯅꯗꯤ ꯌꯥꯝ ꯁꯥꯃꯟꯕꯒꯤ ꯆꯥꯡꯁꯨ ꯆꯕ ꯌꯥꯗ ꯌꯥ ꯆꯥꯛ ꯁꯥꯕ ꯃꯇꯝꯗ ꯆꯥꯛ ꯆꯥꯕꯁꯤ ꯆꯪꯕ ꯌꯥꯗꯦꯅꯤ ꯀꯃꯥꯏꯅ ꯇꯧꯔꯖꯠ ꯅꯣꯏ ꯅꯪ ꯁꯖꯦꯁꯟꯒꯨꯝꯕ ꯑꯃ ꯀꯨꯝꯕ ꯂꯩꯔꯤꯗꯤ ꯇꯤꯚꯤ ꯌꯗꯅ
ꯅꯪꯁꯦ
ꯑꯣ
ꯎꯄꯥꯥꯝꯕꯤ ꯃꯆꯥꯒꯨꯝꯕ ꯅꯪ ꯀꯥꯗ ꯊꯥꯔꯣ
ꯍ ꯍꯣ
ꯋꯤꯟꯗꯣꯒ ꯊꯣꯡꯗꯣ ꯑꯃꯨꯛ ꯍꯥꯡꯉꯨ ꯑꯗꯨꯒ ꯏꯁꯤꯡꯁꯦ
ꯑ
ꯏꯁꯤꯡ ꯅꯪ ꯊꯛꯄ ꯈꯨꯗꯤꯡꯃꯛ ꯏꯁꯤꯡꯗꯣ ꯆꯥꯏꯕꯤꯌꯨꯕ
ꯑꯗꯨ ꯅꯠꯇꯦꯅꯦꯍ ꯃꯅꯨꯡꯗ ꯌꯥꯗꯕꯒꯤꯅꯤ ꯑꯩꯅ ꯍꯥꯏꯔꯤꯁꯦ
ꯍ
ꯆꯥꯛꯥꯛꯆꯥ ꯍꯥꯕ ꯆꯗ꯭ꯔꯦ ꯍꯥꯏꯕ
ꯑꯣ
ꯁꯥ ꯃꯅꯨꯡ ꯌꯥ ꯐꯗ꯭ꯔꯦꯕ ꯀꯃꯥꯏꯅ ꯇꯧꯔꯤꯁꯤꯒꯦ ꯁꯖꯦꯁꯟ ꯑꯃ ꯑꯅꯤꯒꯨꯝꯕ ꯄꯤꯕꯤꯌꯣ ꯍꯥꯏꯕ
ꯑꯁ ꯑꯗꯨꯗꯤ ꯑꯌꯨꯛ ꯉꯟꯇꯥ ꯅꯨꯡꯇꯤ ꯍꯧꯒꯠꯂꯨꯀꯣ
ꯑꯥ
ꯏꯁꯤꯡ ꯐꯨꯠꯂꯣ ꯁꯤꯡ ꯁꯤꯡꯗꯣ ꯍꯥꯞꯄꯣꯀꯣ
ꯑꯆꯥ
ꯑꯗꯨꯒ ꯑꯌꯨꯤ ꯅꯨꯡꯇꯤ ꯅꯨꯡꯇꯤꯒꯤ ꯑꯌꯨꯛ ꯗ ꯁꯤꯡ ꯏꯁꯤꯡ ꯑꯁꯥꯕꯗ ꯍꯥꯞꯄꯒ ꯑꯗꯨ ꯊꯛꯑꯣ ꯀꯞ ꯑꯃ ꯑꯃ ꯀꯣ
ꯑꯁ ꯀꯔꯤ ꯀꯔꯤ ꯍꯥꯞꯀꯗꯕ ꯏꯁꯤꯡ ꯁꯥꯕꯗ ꯀꯔꯤ ꯀꯔꯤ ꯍꯥꯞꯀꯗꯕꯅꯣ
ꯁꯤꯡ ꯁꯤꯡ ꯁꯤꯡ
ꯑꯆꯥꯥ ꯖꯤꯟꯖꯔ ꯀꯣ
ꯍꯣꯏ ꯍꯣꯏ ꯑꯗꯨ ꯍꯥꯞꯄꯑꯣ ꯑꯗꯨꯒ ꯊꯛꯑꯣ ꯑꯁ ꯍꯣ ꯅꯨꯃꯤꯠ ꯈꯨꯗꯤꯡꯃꯛ ꯅꯪꯁꯦ ꯑꯗꯨꯝ ꯅꯨꯡꯉꯥꯏꯃꯟꯕꯒꯤ ꯅꯣꯛꯂꯒ ꯂꯩꯔꯅꯤ
ꯑꯁ ꯑꯗꯣ ꯁꯤꯡꯗꯨꯗ ꯑꯩꯗꯤ ꯇꯔꯥꯏ ꯌꯥꯝ ꯇꯧꯈ꯭ꯔꯦ ꯑꯗꯣ ꯑꯩ ꯍꯟꯗꯛꯁꯦ ꯑ ꯀꯩꯅꯣ ꯆꯝꯄ꯭ꯔꯥꯗꯣ ꯈꯪꯉꯤꯀꯣ ꯂꯦꯃꯟꯗꯣ
ꯍꯣꯏ
ꯂꯃꯟꯗꯣ ꯍꯥꯞꯂꯒ ꯏꯁꯤꯡ ꯈꯤꯇꯪ ꯁꯥꯍꯜꯂꯒ ꯃꯗ ꯍꯥꯞꯄꯦ ꯂꯦꯃꯟ ꯃꯍꯤ ꯍꯥꯞꯄꯦ ꯑꯗꯨꯒ ꯀꯔꯤ ꯍꯥꯏꯕ꯭ꯔꯥ ꯃꯩꯇꯩꯂꯣꯟꯗ ꯍꯅꯤꯗꯨ ꯀꯔꯤ ꯍꯥꯏꯕ꯭ꯔꯥ ꯈꯣꯏ ꯈꯣꯏ ꯃꯍꯤ ꯀꯣ
ꯍꯣꯏ ꯍꯣꯏ
ꯈꯣꯏ ꯃꯅꯤ ꯍꯥꯏꯔꯒ ꯏꯁꯇꯤꯌꯔ ꯇꯧꯔꯒ ꯊꯛꯂꯒ ꯂꯩꯕꯅꯤꯅ ꯍꯟꯗꯛꯁꯦ ꯍꯛꯆꯥꯡꯁꯦ ꯈꯤꯇꯪ ꯀꯟꯕꯒꯨꯝ ꯇꯧꯋꯦ ꯁꯤꯡꯗꯨꯗꯤ ꯌꯥꯗꯕꯒꯨꯝ ꯇꯧꯋꯦꯗ ꯂꯦꯃꯟꯒ ꯑꯗꯨꯝ ꯈꯣꯏ ꯃꯍꯤꯗꯣ ꯈꯤꯇꯪ ꯐꯥꯕ ꯃꯥꯜꯂꯦ
ꯑꯣ ꯑꯗꯨꯁꯨ ꯈꯪꯂꯦ ꯑꯩꯒꯤꯗꯤ ꯁꯤꯡꯅ ꯆ ꯔꯨꯀꯣ
ꯅꯪꯗꯤ ꯌꯥꯝ ꯀꯪꯕꯅꯤꯅ ꯀꯩꯅꯣ ꯑꯥ ꯂꯦꯃꯟꯒꯨꯝꯕꯗ ꯇꯧꯔꯨꯅꯨ ꯅꯪ ꯍꯦꯟꯅ ꯀꯪꯈꯤꯅꯤ ꯆꯥꯕ ꯊꯛꯄꯗꯣ ꯌꯦꯔꯨꯝꯒꯨꯝꯕ ꯍꯥꯏꯒꯨꯝꯕ ꯀꯩꯅꯣ ꯈꯤꯇꯪ ꯊꯥꯎ ꯈꯤꯇꯪ ꯌꯥꯝꯍꯜꯂꯒꯀꯣ
ꯍꯣꯏ ꯍꯣꯏ
ꯑꯗꯨ ꯆꯥꯒꯗꯕꯅꯤ ꯑꯗꯨ ꯅꯠꯇ꯭ꯔꯗꯤ ꯅꯪꯅꯦ ꯑꯁ ꯚꯦꯖꯤꯇꯦꯕꯜ ꯆꯥꯔꯅꯨꯀꯣ ꯁꯥ ꯉꯥꯛꯇ ꯆꯥꯕ ꯁꯥ ꯉꯥ ꯉꯥꯛꯇ
ꯑꯗꯨꯗꯅꯦ
ꯉꯥꯁ ꯀꯦꯖꯤ ꯇ
ꯍꯥꯥ
ꯀꯔꯤ ꯍꯥꯏꯕ
ꯑꯗꯣ ꯍꯥꯏꯔꯛꯈ꯭ꯔꯦꯗ ꯅꯪ ꯍꯥꯏꯕꯗꯣ
ꯁꯥꯁꯦ ꯀꯦ ꯖꯤ ꯑꯃ ꯑꯅꯤ ꯑꯃ ꯑꯅꯤ ꯆꯥꯕ ꯇꯥꯔꯦꯕ ꯉꯥꯒꯨꯝꯕꯁꯦ
ꯀꯦꯖꯤ ꯑꯃꯅꯤꯗꯤ ꯌꯥꯝꯃꯂꯦ ꯅꯪ ꯂꯣꯁ ꯃꯣꯁ ꯁꯥꯟꯅꯔꯒꯍꯦ ꯅꯪ ꯀꯪꯈꯤꯦꯅꯦ ꯑꯗꯣ ꯑꯗꯨꯕꯨꯗ ꯀꯦꯖꯤ ꯑꯃ ꯑꯅꯤ ꯅꯪ ꯆꯥꯔꯗꯤ ꯅꯪ ꯂꯣꯁ ꯃꯣꯁꯟ ꯑꯣꯏꯔꯒ ꯅꯪ ꯎ ꯍꯦ ꯅꯪ ꯀꯪꯈꯤꯗ ꯋꯥ
ꯑꯕ
ꯑꯩ ꯍꯥꯏꯕꯗꯤ ꯆꯥꯡꯗ ꯆꯥꯏ ꯍꯕ ꯆꯥꯡꯗ ꯆꯥꯡꯅꯥ ꯏ ꯎꯆꯁꯦ ꯑ ꯅꯨꯡꯊꯤꯅ ꯍꯥꯏꯔꯁꯦ ꯗꯤꯟꯅꯔ ꯃꯇꯝꯅ ꯑ ꯁꯥꯁꯦ ꯀꯔꯥ ꯌꯦꯟ ꯁꯥ ꯅꯠꯇꯕ ꯑꯣꯛ ꯁꯥꯒꯨꯝꯕ ꯑ ꯄꯤꯁ
ꯃꯇꯝ ꯆꯥꯅ ꯂꯤꯃꯤꯠ ꯆꯥꯅ ꯀꯣ
ꯍꯥꯥꯗꯣꯅꯦ ꯄꯤꯁ ꯃꯔꯤ ꯃꯉꯥ ꯆꯥꯔꯣ ꯑꯗꯨꯒ ꯐꯖꯅ ꯆꯥꯛꯇꯨꯗꯤ ꯑꯥ ꯈꯤꯇꯪ ꯊꯥꯎ ꯈꯤꯇꯪ ꯌꯥꯝꯃꯜꯂꯒ ꯑꯗꯨꯒ ꯆꯝꯐꯨꯠ ꯑꯃ ꯌꯥꯎꯔ ꯏꯔꯣꯟꯕ ꯑꯃ ꯌꯥꯎꯔꯁꯨ ꯑꯗꯨꯒ ꯉꯥ ꯑꯇꯥꯎꯕ ꯑꯃꯨ ꯌꯥꯎꯔꯣꯀꯣ ꯑꯁ ꯑꯗꯣ ꯐꯖꯅ ꯂꯧꯈꯠꯄ ꯅꯨꯡꯉꯥꯏꯔꯅꯤ ꯅꯣꯏ ꯇꯃꯦꯡꯂꯣꯡꯗꯗꯤ ꯏꯪꯊꯝꯊꯥ ꯃꯇꯝꯅ ꯗꯤꯁꯦꯝꯕꯔ ꯖꯅꯋꯥꯔꯤ ꯃꯇꯝ ꯌꯣ ꯆꯥꯛ ꯌꯥꯝꯃꯦꯗꯅ
ꯍꯣꯏ
ꯇꯝꯗ ꯑ ꯌꯣꯡꯆꯥꯛꯀꯤ ꯁꯤꯡꯁꯨ ꯁꯦꯝꯃꯔꯒ ꯑꯗꯨꯒ ꯑꯣꯁꯥꯞ ꯐꯖ ꯊ ꯇꯈꯥꯏꯔꯒ ꯁꯤꯡꯁꯣꯗꯣ ꯈꯔ ꯌꯥꯝꯃꯜꯂꯒ ꯁꯥꯍꯜꯂꯒ ꯑꯁ ꯑꯗꯨꯗꯨꯗꯤ ꯀꯥꯎꯕ ꯉꯝꯗ꯭ꯔꯦꯍꯩ
ꯍ ꯆꯥꯅꯤꯡꯕ ꯍꯧꯈ꯭ꯔꯦꯗ
ꯑꯥ ꯑꯩꯁꯨ ꯍꯧꯖꯤꯛꯁꯦ ꯄꯣꯛ ꯍꯧꯖꯤꯛꯁꯦ ꯆꯥꯛ ꯂꯥꯝꯕ ꯍꯧꯔꯦ ꯑꯩꯁꯨ
ꯑ
ꯑꯗꯨ ꯃꯇꯝꯗꯣ ꯅꯤꯡꯁꯤꯡꯕꯗ ꯑꯁ ꯌꯥꯝ ꯄꯥꯝꯃꯑꯦ ꯅꯪ ꯑ ꯃꯔꯛ ꯃꯔꯛꯇ ꯑꯩꯈꯣꯏ ꯄꯨꯟꯕ ꯃꯇꯝꯗꯅ ꯍꯥꯏꯥꯏꯕꯗꯣ ꯑꯁ ꯌꯣꯡꯆꯥꯛꯗꯣ ꯐꯖꯅ ꯁꯤꯡꯁꯨ ꯁꯦꯝꯃꯒ ꯑ ꯅꯨꯡꯁꯥ ꯌꯥꯏꯕꯤꯔ ꯀꯥꯡꯪꯕꯗꯣ ꯄꯦꯛꯀꯦꯠ ꯁꯦꯝꯃꯒ ꯁꯝꯃꯔꯒꯨꯝꯕ ꯇꯝꯅ ꯌꯣꯡꯆꯥꯛꯒꯤ ꯃꯇꯝ ꯂꯣꯏꯕ ꯃꯇꯝꯗ ꯅꯪ ꯆꯥꯅꯤꯡꯕ ꯃꯇꯝꯗ ꯏꯁꯤꯡ ꯈꯤꯇꯪ ꯍꯥꯞꯂꯒ ꯆꯥ ꯊꯥꯕ ꯌꯥꯕꯒꯨꯝꯕꯀꯣ ꯅꯪ ꯅꯍꯥꯟ ꯑꯩ ꯑꯩꯈꯣꯏ ꯄꯨꯟꯕꯗ ꯍꯥꯏꯕꯗꯨꯀꯣ ꯑꯗꯨ ꯅꯦꯛꯁ ꯇꯥꯏꯝꯗꯤ ꯑꯗꯨ ꯇꯧꯒꯗꯕꯅꯤ
ꯁꯨ ꯃꯥꯅ ꯇꯧꯒꯗꯕꯅꯤ ꯑꯗꯨꯒ
ꯑꯗꯨ ꯑꯗꯨ ꯑ ꯀꯩꯅꯣꯅꯦ ꯔꯦꯕ
ꯄꯤꯛꯀꯣꯁꯀꯨꯝꯕꯁꯨ ꯁꯦꯝꯃꯒ ꯊꯝꯕ ꯌꯥꯏꯕ
ꯑꯥꯣꯏ ꯌꯥꯏꯅꯦ ꯑꯗꯨꯒ ꯇꯃꯦꯡꯂꯣꯡꯗ ꯂꯩꯕ ꯑꯃ ꯀꯔꯤ ꯍꯥꯏꯕ꯭ꯔꯥ ꯃꯃꯤꯡꯗꯣ ꯍꯩ ꯑꯃꯗꯣ ꯔꯣꯏꯈꯨꯝ ꯊꯥꯏ ꯍꯥꯏꯕꯗꯣ ꯑꯗꯨ ꯑꯗꯨꯗꯨ ꯁꯣ ꯀꯩꯅꯣ ꯃꯅꯤꯄꯨꯔꯗ ꯐꯪꯗꯦ ꯑꯦ ꯃꯅꯤꯄꯨꯔ ꯏꯝꯐꯥꯜꯗ ꯐꯪꯗꯦ ꯈꯄꯨꯡꯗ ꯐꯪꯗꯦ ꯅꯥꯒꯥꯂꯦꯟꯗ ꯐꯪꯗꯦ ꯇꯃꯦꯡꯂꯣꯡ ꯈꯛꯇ ꯀꯔꯤꯒꯤꯅꯣ ꯑꯁꯤ ꯑ ꯀꯩꯅꯣ ꯑꯦꯛꯖꯣꯇꯤꯛ ꯍꯥꯏꯕ꯭ꯔꯥ ꯀꯩꯅꯣ ꯃꯥꯏ ꯀꯃꯥꯏꯅ ꯇꯧꯕꯖꯥꯠꯅꯣ ꯁꯤ ꯑꯁꯤꯒꯤ ꯄꯥꯝꯕꯤꯁꯦ
ꯄꯥꯝꯕꯤꯁꯦ
ꯑꯥ
ꯈꯪꯗꯦ ꯋꯥꯁꯨ ꯉꯥꯡꯕ ꯍꯩꯑ ꯁꯤ ꯄꯥꯝꯕꯤꯁꯤꯗꯤ ꯃꯥꯁꯦ ꯄꯥꯅꯤꯡꯗꯕ ꯃꯥꯜꯂꯦ
ꯑꯩꯅ ꯈꯟꯁꯦ ꯑꯁꯤ ꯔꯣꯏꯈꯨꯝꯊꯥꯏꯒꯤ ꯄꯥꯝꯕꯤꯁꯦ ꯃꯥꯒꯤ ꯋꯦꯗꯔꯒꯤ ꯃꯇꯨꯡ ꯏꯟꯅ ꯍꯧꯕ ꯃꯥꯜꯂꯦꯕ
ꯑꯗꯨꯅꯦ
ꯑꯩꯈꯣꯏ ꯆꯤꯡꯗ ꯆꯤꯡꯗ ꯂꯩꯕ ꯄꯥꯝꯕꯤ ꯑꯁꯤꯔꯣꯏꯈꯣꯝ ꯊꯥꯏꯁꯦ ꯑꯁꯤꯁꯦ ꯈꯤꯇꯪ ꯏꯪꯕ ꯃꯐꯝꯗ ꯑꯗꯨꯒ ꯈꯤꯇꯪ ꯍꯌꯨꯃꯤꯠ ꯇꯧꯔꯒ ꯂꯩ ꯀꯩꯅꯣ ꯄꯥꯟꯕ ꯑꯣꯏꯔꯝꯃꯅꯦꯕ
ꯅꯣꯡ ꯄꯥꯝꯃꯦꯕꯀꯣ ꯅꯣꯡ ꯇꯥꯕꯗꯣ
ꯑꯥ
ꯑꯗꯨꯒ ꯏꯪꯕꯗꯣ
ꯑꯥ ꯑꯁ ꯑꯩꯁꯨ ꯆꯥꯕꯕꯨꯗꯤ ꯆꯥꯏ ꯌꯥꯝ ꯁꯤꯤꯟ ꯃ ꯁꯤꯗꯤ ꯂꯣꯏꯔꯤꯀꯣ
ꯍꯣꯏ ꯑꯗꯨ ꯑꯁꯤ ꯍꯩꯗꯤ ꯁꯥ ꯂꯝꯁꯥꯅꯐꯥꯎ ꯆꯥꯗꯕ ꯍꯩꯅꯤꯍꯦ
ꯑꯥ ꯑꯣ ꯅꯪꯗꯤ ꯆꯥꯒ ꯑꯗꯨꯝ ꯀꯧ
ꯍꯣꯏ ꯑꯁ ꯑꯩꯗꯤ
ꯅꯪꯗꯤ ꯅꯪ ꯑꯩꯁꯨ ꯈꯪꯉꯦ ꯅꯪ ꯁꯤꯟꯕ ꯌꯥꯝ ꯄꯥꯝꯃꯦ ꯑꯗꯣ ꯅꯪ ꯀꯪꯉꯦ ꯑꯗꯨꯒꯤ ꯀꯩꯅꯣ ꯁꯤꯟꯕ ꯌꯥꯝ ꯆꯥꯈꯤꯅꯨ ꯇ ꯑꯦꯁꯤꯠ ꯁꯔꯨꯛ ꯌꯥꯝꯃꯟꯕꯒꯤ ꯅꯪꯒꯤ ꯐꯦꯠꯁꯤꯡꯗꯣ ꯂꯣꯏꯅ ꯀꯩꯗꯧꯋꯤ ꯁꯦꯠꯁꯤꯡꯅ ꯂꯣꯏꯅ ꯅꯪ ꯐꯦꯠꯁꯤꯡꯅ ꯆꯥꯊꯣꯛꯄ ꯆꯥꯊꯣꯛꯄꯤꯒꯅꯦꯕ ꯥꯛ ꯆꯥꯛ ꯆꯥꯈ꯭ꯔꯕ ꯃꯇꯨꯡꯗ ꯑ ꯑꯃ ꯅꯤꯡꯔꯤ ꯆꯕ ꯌꯥꯑꯦ ꯑꯗꯣ ꯍꯦꯟꯖꯤꯟꯅ ꯆꯥꯔꯗꯤ ꯅꯪ ꯌꯥꯔꯔꯣꯏ
ꯑꯩꯈꯣꯏ ꯀꯩꯀꯩ ꯆꯥꯕꯁꯤꯡꯁꯤ ꯂꯤꯃꯤꯠ ꯍꯦꯜꯂꯗꯤꯀꯣ
ꯑꯥ ꯑꯩꯒꯨꯝꯕꯗꯤ ꯆꯥꯕ ꯌꯥꯏꯑꯕ
ꯎꯝ ꯖꯤꯝꯁꯅꯥꯁꯤꯔꯥ ꯈꯜꯂꯤꯅꯦ
ꯑꯩꯁ ꯑꯩꯗꯤ ꯖꯤꯝ ꯅꯨꯡꯇꯤꯒꯤ ꯆꯠꯂꯒ ꯅꯍꯥꯟꯗꯣ ꯑꯩ ꯗꯦꯂꯤꯞ ꯀꯌꯥꯝ ꯇꯧꯒꯦ ꯍꯪꯕ꯭ꯔꯥ ꯋꯥꯟ ꯐꯤꯐꯇꯤ ꯀꯦꯖꯤꯗ ꯂꯤꯞ ꯇꯧꯔꯤꯅꯦ ꯑꯩꯁꯦ
ꯑ ꯑꯁ ꯑꯩꯁꯦ ꯍꯤꯗꯥꯛꯅ ꯉꯝꯃꯣꯏꯗ꯭ꯔꯅ ꯈꯟꯕ ꯑꯃꯨꯛꯀ
ꯑꯩ ꯍꯥꯏꯒꯦꯀꯣ ꯇꯥꯎ ꯋꯥꯟ ꯊꯥꯎꯖꯟ ꯐꯥꯏꯚ ꯍꯟꯗ꯭ꯔꯦꯗꯀꯤ ꯖꯤꯝ ꯆꯦꯛꯀꯣꯟꯗ ꯂꯩꯕꯗꯣ
ꯍꯣꯏ
ꯑꯗꯨꯗ ꯁꯅꯔꯣ ꯑꯗꯨꯒ ꯀ꯭ꯔꯦꯇꯤꯟ ꯆꯥꯔꯣ ꯀ꯭ꯔꯦꯇꯤꯟ ꯍꯥꯏꯕꯗꯤ ꯃꯣꯅꯣꯍꯥꯏꯗ꯭ꯔꯦꯠ ꯀꯦꯇꯤꯟ ꯁꯚꯦꯟ ꯍꯟꯗ꯭ꯔꯦꯠ ꯄꯤꯕꯅꯦ ꯑꯗꯨ ꯆꯥꯔꯣ ꯑꯗꯣ ꯅꯪ ꯏꯅꯔꯖꯤ ꯌꯥꯝꯡꯈꯠꯂꯅꯤ ꯅꯪ ꯅꯁꯥꯗꯣ ꯀꯩꯅꯣ ꯈꯤꯇꯪ ꯑ ꯇꯥꯛꯄꯍꯔꯤꯅꯤ ꯍꯗ ꯌꯥꯝ ꯃꯤꯁꯦ ꯌꯥꯝ ꯄꯤꯛꯄ ꯌꯥꯝ ꯀꯪꯕ ꯃꯤꯁꯤꯡꯁꯦ ꯃꯤꯅꯁꯨ ꯎꯁꯤꯠꯄꯤꯗꯕꯅꯤꯅꯦꯍꯦ
ꯃꯥꯅꯤꯅꯦ ꯑꯉꯥꯡꯁꯤꯡꯅꯁꯨ ꯐꯨꯅꯁꯤꯔꯣꯑꯣ ꯍꯥꯏꯅꯀꯣ
ꯑꯉꯥꯡꯁꯤꯡꯗꯨꯁꯨ ꯐꯣꯅꯁꯦ ꯍꯥꯏꯕꯤꯔꯣ ꯅꯪꯉꯣ
ꯑꯗꯨꯒꯤ ꯑꯩ ꯌꯥꯗ꯭ꯔꯦꯅꯦ ꯖꯤꯝ ꯆꯠꯀꯦ ꯍꯥꯏꯅꯀꯣ ꯌꯦꯡꯉꯣ ꯅꯣꯏ ꯖꯤꯝ ꯆꯠꯂꯒ ꯍꯜꯂꯛꯄꯗ ꯑꯩꯅ
ꯍꯣꯏꯅꯦ ꯍꯣꯏꯅꯦ ꯑꯗꯨꯗꯣꯅꯤꯅꯦ ꯑꯩꯁꯨ ꯖꯤꯝ ꯆꯠꯈ꯭ꯔꯅꯤ ꯑꯩꯗꯤ ꯅꯨꯡꯇꯤꯒꯤ ꯖꯤꯝ ꯆꯠꯦꯗꯅ
ꯎꯝ
ꯑꯗꯣ ꯍꯟꯗꯒꯗꯤ ꯅꯁꯥ ꯌꯥꯝ ꯐꯥꯔꯒ ꯂꯩꯔꯨꯀꯣ ꯑꯗꯨꯒ ꯌꯥꯝꯅ ꯀꯩꯅꯣ ꯑꯇꯣꯞ ꯑꯇꯣꯞꯄ ꯀꯔꯤꯅ ꯇꯧꯔꯅꯨ